ꯁꯤꯗ ꯏꯩꯅꯣ
ꯏꯃꯥꯟꯅꯕꯤꯁꯤꯡꯒ ꯂꯩꯔꯝꯕꯅꯦ ꯆꯥꯛ ꯆꯥꯒꯦ ꯍꯥꯏꯅ ꯇꯧꯔꯝꯕ ꯑꯗꯣ ꯃꯣꯏ ꯆꯠꯅꯤ ꯁꯦꯝꯕꯒꯤ ꯉꯥꯏꯔꯤ
ꯑꯩꯣꯏꯁꯨ ꯆꯥꯛꯅꯤ ꯆꯥꯕ ꯅꯣꯏꯁꯨ ꯍꯅꯠꯇꯤꯁꯨꯅꯤ
ꯀꯩꯅꯣ ꯑꯩꯈꯣꯏ ꯉꯁꯤꯗꯣ ꯐꯤꯌꯔꯋꯦꯜ ꯇꯧꯕ ꯍꯥꯏꯕ ꯇꯥꯔꯦ
ꯑ
ꯑꯗꯨꯒꯤ ꯏꯃꯥꯟꯅꯕꯤꯁꯤꯡꯗꯣ ꯂꯩꯌꯦ ꯃꯣꯏꯗꯤ ꯃꯥꯎꯁꯤꯡꯗꯣ
ꯑꯥ
ꯅꯠꯇꯕꯁꯨ ꯂꯩꯌꯦ ꯑꯗꯣ ꯃꯣꯏꯗ ꯆꯠꯅꯤ ꯃꯣꯏꯅ ꯆꯠꯅꯤ ꯃꯣꯏ ꯆꯠꯅꯤ ꯌꯥꯝ ꯁꯦꯝꯃꯦ
ꯍꯣꯏ ꯃꯣꯏꯗꯤ ꯁꯦꯝꯕ ꯍꯩꯕꯅꯦ ꯃꯣꯏꯗꯤ
ꯑ ꯑꯗꯨ ꯃꯣꯏꯅ ꯁꯦꯝꯒꯦ ꯆꯠꯅꯤ ꯆꯥꯁꯦꯅ ꯍꯥꯏꯕ ꯑꯗꯨꯒꯤ ꯃꯣꯏ ꯆꯠꯅꯤ ꯐꯨꯠꯂꯤꯌꯦ ꯃꯣꯏꯗꯣ ꯁꯦꯝꯅꯤꯡꯉꯥꯏꯒꯤ ꯁꯦꯝꯕꯗꯤ ꯁꯦꯝꯗ꯭ꯔꯤ ꯑꯗꯨꯒꯤ ꯉꯥꯏꯔꯤ
ꯑꯣ ꯃꯣꯔꯣꯛ ꯈꯛꯇꯥꯡꯒ ꯆ ꯇꯥꯎꯧꯕ ꯅꯠꯇꯦꯕ ꯃꯣꯏ ꯀꯩꯅꯣ ꯑꯇꯩ ꯑꯇꯩ ꯍꯥꯞ ꯃꯔꯝ ꯅꯦꯠꯂꯒ ꯆꯥꯕꯗꯨꯅꯦꯕ
ꯑꯥ ꯍꯣꯏ ꯍꯣꯏ ꯇꯣꯞꯄ ꯍꯥ ꯄꯒ ꯆ
ꯄꯨꯟꯅ ꯂꯩꯃꯤꯟꯅꯕꯅꯖꯦꯔꯦ
ꯑꯥ ꯍꯣꯏ ꯄꯨꯟꯅ ꯂꯩꯃꯤꯟꯅꯩ ꯑꯗꯣ ꯔꯨꯝꯗꯤ ꯄꯨꯟꯗꯦ ꯔꯨꯝꯗꯤ ꯇꯣꯡꯉꯥꯜꯂꯦ ꯑꯗꯨꯕꯨ ꯐ꯭ꯂꯣꯔꯗꯤ ꯆꯞ ꯃꯥꯟꯅꯕ
ꯑꯣ ꯀ ꯅꯨꯡꯉꯥꯏꯅ ꯂꯩꯕ ꯃꯥꯂꯩꯅꯦ ꯅꯣꯏꯗꯤ
ꯎꯝ ꯍꯣꯏ ꯏꯃꯥꯟꯅꯕꯤꯈꯩ ꯂꯩꯕꯅꯤꯅ ꯅꯨꯡꯉꯥꯏꯌꯦ ꯅꯪꯗꯤ ꯆꯥꯛ ꯆꯥꯔꯕ꯭ꯔꯣ
ꯍꯣꯏ ꯆꯥꯔꯦ ꯑꯩꯗꯤ
ꯎ ꯀꯔꯤ ꯍꯦꯟꯁꯥꯡ ꯆꯥꯂꯕ
ꯑꯩ ꯍꯟꯖꯥꯡ ꯊꯣꯡꯕ ꯃꯇꯝꯗꯅ ꯌꯦꯟ ꯂꯨꯄꯥ ꯌꯥꯡꯈꯩ ꯂ ꯂꯧꯔ ꯆꯥꯔꯦꯗ ꯑꯊꯣꯡꯕ
ꯅꯪꯗꯤ ꯅꯥꯇꯣꯟꯗ ꯂꯩꯕ꯭ꯔꯣ
ꯍꯣꯏ ꯑꯅꯤ ꯂꯩꯃꯤꯟꯅꯕꯗ ꯆꯥꯃꯤꯟꯅꯕꯗꯣ
ꯑꯥ
ꯇꯣꯉꯥꯟ ꯇꯣꯉꯥꯟꯃ ꯆꯥꯃꯤꯟꯅꯕ ꯃꯥꯅ ꯑꯇꯣꯞꯄꯗ ꯑꯃꯨꯛ ꯆꯥꯕ ꯍꯥꯏꯕꯗꯤ ꯒ꯭ꯔꯨꯞ ꯒ꯭ꯔꯨꯞ ꯂꯩꯕꯅꯤꯅꯀꯣ ꯑꯗꯨ ꯍꯟꯗꯕꯅꯤ ꯍꯥꯏꯗꯤ ꯆꯥꯗꯕ ꯅꯨꯃꯤꯠꯁꯨ ꯌꯥꯎꯋꯦꯕ ꯍꯥꯏꯗꯤ ꯆꯥꯅꯤꯡꯗ꯭ꯔꯗꯤ ꯑꯗꯨꯝ ꯊꯣꯡꯗꯕꯁꯨ ꯌꯥꯎꯋꯦꯕ ꯑꯗꯨꯅ ꯑꯩꯒꯗꯤ ꯑꯗꯨꯝ ꯄꯥꯟꯅꯔ ꯂꯩꯔꯗꯤ ꯌꯥꯔꯣꯏꯗꯕ ꯍ ꯃꯥꯥꯏ ꯑꯗꯨꯝ ꯑꯇꯣꯞꯄꯗ ꯑꯗꯨꯝ ꯆꯥꯃꯤꯟꯅꯩꯑꯕ ꯃꯥꯅꯤ
ꯅꯪꯁꯨꯨꯔꯦꯟꯇ ꯂꯩꯕ꯭ꯔꯥ
ꯍꯣꯏ ꯑꯩꯈꯣꯏ ꯌꯦꯟ ꯔꯦꯟꯗꯤꯃꯛꯇꯤ ꯅꯠꯇꯦꯗ ꯍꯁꯇꯟꯗ ꯍꯁꯇꯟꯗ ꯑꯩꯈꯣꯏꯗꯤ ꯇꯝꯕ ꯅꯠꯇꯦꯗ ꯑꯩꯈꯣꯏꯗꯤ ꯄꯩꯁꯥ ꯇꯥꯟꯕꯥꯟꯕꯣꯏꯅ ꯅꯣꯏꯗꯥꯎꯅ ꯅꯣꯏꯗꯥꯎꯅ ꯃꯤ ꯑꯣꯏꯅ ꯇꯝꯕ ꯅꯠꯇꯦꯕꯣ ꯑꯩꯈꯣꯏꯁꯤꯅꯀꯣ ꯑꯩꯈꯣꯏꯁꯤꯅ ꯄꯨꯔꯥ ꯃꯤ ꯑꯣꯏꯕ ꯉꯝꯗꯕꯒꯤ ꯃꯤ ꯁꯦꯅꯥ ꯂꯩꯕ ꯑꯩꯈꯣꯏꯅ ꯄꯩꯁꯥ ꯇꯟꯕ ꯑꯣꯏꯅꯕ ꯎ ꯇꯥꯅꯦꯕ ꯁꯦꯝꯕꯗ ꯊꯣꯛꯑꯣꯔꯣꯏꯗꯕ ꯃꯤꯅꯤꯅꯦ ꯑꯩꯈꯣꯏꯁꯤꯗꯤ ꯃꯇꯝꯗꯨ ꯍ ꯈ꯭ꯔꯦ ꯂꯥꯏꯔꯤꯛ ꯍꯥꯏꯔꯦ ꯀꯣꯛꯇ ꯆꯥꯝꯗ꯭ꯔꯦ ꯑꯗꯨꯅ ꯌꯥꯔ ꯑꯗꯨ ꯐꯟ ꯁꯥꯔꯒ ꯃꯤ ꯁꯦꯅꯔ ꯂꯩꯔꯅꯤ ꯋꯥꯔꯗꯦꯟꯒꯤ ꯇꯥꯏꯞꯇ
ꯨꯑꯗꯨꯁꯨ ꯐꯩꯗꯥ ꯑꯉꯥꯡꯁꯤꯡ ꯁꯦꯟꯅꯔꯒ ꯂꯥꯏꯔꯤꯛ ꯇꯥꯛꯑꯁꯨ ꯅꯣꯂꯦꯖ ꯌꯥꯝ ꯂꯩꯕꯅꯤ
ꯈꯪꯗꯦꯗ ꯀꯃꯥꯏꯅ ꯍꯤꯡꯗꯣꯏꯅꯣ ꯈꯪꯗꯣꯏꯗ ꯆꯦꯅꯕꯨ ꯍꯤꯡꯕ ꯌꯥꯒꯗ꯭ꯔꯥ ꯈꯪꯗꯦꯒ
ꯎꯝ ꯑꯇꯣꯞ ꯑꯇꯣꯞꯄꯁꯨ ꯌꯦꯡꯉꯣꯗꯅ ꯊꯕ ꯇ꯭ꯔꯥꯏ ꯇꯧꯔꯣ ꯑꯇꯣꯞꯄꯁꯨ
ꯇꯧꯔꯨ ꯇꯧꯔꯨꯕ ꯈꯨꯗꯤꯡꯃꯛꯁꯨ ꯌꯥꯗꯣꯏꯅꯤ ꯃꯥꯏ ꯄꯥꯛꯍꯟꯗꯣꯏꯅꯤ ꯃꯥꯏ ꯄꯥꯛꯀꯅꯨ ꯍꯥꯏꯕ ꯂꯩꯔꯒ ꯈꯪꯖ ꯎꯝ ꯄꯖꯤꯡꯒ
ꯑꯗꯨꯃꯥꯏꯅ ꯇꯧꯕ ꯈꯨꯗꯤꯡꯒꯤ ꯐꯦꯜ ꯑꯣꯏꯕ ꯃꯤꯗꯤ ꯎꯝ ꯁ ꯑꯃꯨꯛ ꯑꯥ ꯇꯧꯕ ꯈꯨꯗꯤꯡꯒꯤ ꯐꯦꯜ ꯑꯣꯏꯕ ꯃꯤꯗꯣ ꯃꯥꯅ ꯎꯝ ꯃꯥꯏ ꯄꯥꯛꯄ ꯃꯇꯝꯗꯗꯤ ꯌꯥꯝꯅ ꯆꯥꯎꯅ ꯃꯥꯏ ꯄꯥꯛꯑꯦ ꯍꯥꯏꯕꯅꯤ꯫
ꯍꯣꯏꯅꯦ ꯑꯗꯨꯕꯨꯗꯤ ꯐꯤꯂꯝꯗꯅ ꯁꯨꯝ ꯏꯂꯥꯏ ꯂꯥꯏꯅ ꯑꯣꯏꯖ ꯋꯥꯅꯦ ꯌꯥꯝ ꯋꯥꯅ ꯍꯣꯠꯅꯔꯒꯀꯣ ꯍꯥꯍꯥ ꯍꯥ ꯐꯤꯂꯝ ꯍ ꯕꯤꯂꯇꯗꯤ ꯃꯅꯥꯗꯣꯌꯅꯦ ꯍꯥꯍꯥ ꯑꯁꯦꯡꯕ ꯑꯁꯦꯡꯕ ꯀꯥꯟꯗꯗꯤ ꯍꯣꯠꯅꯕꯗꯖꯨ ꯃꯇꯝ ꯌꯥꯝ ꯆꯥꯡꯉꯤꯅꯦ꯫
ꯎꯝ
ꯍꯤꯟꯗꯤ ꯐꯤꯂꯝꯒꯤ ꯑꯃ ꯂꯩꯕꯗꯣ꯫ ꯀ꯭ꯂꯥꯁ ꯇꯨꯌꯦꯞ ꯐꯦꯟꯗꯣ ꯑꯗꯨꯒꯤ ꯇꯥꯏꯞꯇ ꯑꯁ ꯁꯥꯏꯅ ꯑꯣꯏꯔꯛꯀꯅꯤ ꯍꯥꯏꯅ ꯈꯜꯂꯗꯤ ꯑꯁ ꯍꯣꯠꯅꯅꯤ ꯑꯗꯨꯕꯨꯗꯤ ꯍꯣꯌ
ꯍꯨꯝ ꯍꯥ ꯍꯥ ꯍꯥ ꯃꯇꯝ ꯂꯣꯏꯅ ꯍꯧꯈ꯭ꯔꯕ ꯍꯧꯖꯤꯛꯇꯤ꯫
ꯁꯨꯃꯥꯏꯅ ꯍꯣꯠꯅꯔꯖꯨ ꯃꯥꯏ ꯄꯥꯛꯑꯣꯏꯗꯣ ꯈꯪꯕꯅꯤꯅꯕ ꯀꯣ ꯍꯣꯠꯅꯍꯅꯤꯡꯗꯦꯕ ꯑꯍꯥꯍꯥ
ꯑꯣ
ꯁꯤꯅ ꯂꯥꯝ ꯒꯔꯦ ꯑꯗꯨ ꯇꯤꯗꯤ ꯃꯥꯟꯅꯗꯕꯅꯤꯅꯀꯣ ꯍꯣꯏꯗꯕꯨꯗꯤ ꯃꯥ ꯃꯥꯒꯤ ꯍꯣꯠꯅꯕꯒꯤ ꯍꯣꯠꯅꯕꯒꯤ ꯃꯇꯨꯡ ꯏꯟꯅ ꯑꯗꯨꯝ ꯐꯪꯗꯤ ꯐꯪꯗꯣꯏꯅꯤꯗꯀꯣ ꯏꯁ ꯑꯥꯏ ꯍꯥꯟꯅ ꯊꯕꯛ ꯇꯧꯗ꯭ꯔꯤꯉꯩꯗ ꯑꯁ ꯑꯩ ꯑꯩꯅ ꯍꯣꯠꯅꯔꯁꯨ ꯑꯁ ꯗꯨꯃꯥꯏ ꯄꯥꯔꯣꯏ ꯈꯣꯠꯂꯣꯏ ꯋꯥꯈꯜꯗꯣ ꯍꯥꯟꯅ ꯄꯤꯛꯁꯜꯂꯛꯑꯦ ꯑꯗꯨꯒꯤ ꯑꯆꯣꯟꯗꯤ ꯑꯣꯏꯕ ꯉꯝꯃꯣꯏꯑꯥꯕ꯫
ꯎꯝ
ꯑꯁ ꯑꯩꯁꯦ ꯇꯧꯔꯗꯤ ꯑꯩꯅ ꯍꯣꯠꯅꯔꯗꯤ ꯀꯩꯗꯧꯕ ꯃꯤꯅ ꯉꯝꯃꯒ ꯀꯩꯗꯧꯕꯒꯤ ꯉꯝꯃꯣꯏꯗꯣꯏꯅꯣ ꯀꯩꯅꯣ ꯋꯥꯈꯟꯗꯣ ꯈꯜꯂꯒ ꯉꯝꯗꯕ ꯌꯥꯗꯦ ꯍꯣꯠꯅꯗꯕ ꯌꯥꯗꯦ ꯀꯥꯏꯅ ꯍꯣꯠ ꯅꯔꯗꯤ ꯏꯁꯣꯔꯅꯖꯨ ꯑꯗꯨꯝ ꯆꯥꯟꯕꯤꯒꯅꯦꯕ ꯑꯗꯨꯕꯨꯗꯤ ꯀꯔꯥꯏꯗꯩꯩ ꯍꯣꯠꯁꯨ ꯍꯣꯠꯅꯗꯔꯒ ꯈꯔ ꯋꯥꯈꯜ ꯈꯔ ꯈꯜ ꯂꯩꯔꯗꯤ ꯑꯗꯨꯗꯤ ꯌꯥꯔꯣꯏꯕ꯫
ꯍꯣꯏ ꯍꯣꯏ ꯑꯗꯨꯅꯦ ꯅꯪ ꯀꯟꯅ ꯍꯣꯠꯅꯔꯣ꯫
ꯅꯪꯁꯤꯅ ꯋꯥꯈꯟ ꯑꯩꯥꯁꯤꯅ ꯑꯃꯨꯛ ꯋꯥꯈꯟꯗ ꯆꯤꯛꯄ ꯍꯥꯏꯒꯗꯔꯥ ꯑꯗꯨꯏ ꯑꯣꯏꯔꯗꯤ ꯄꯣꯁ ꯍꯥ ꯍꯥ
ꯋꯥꯈꯜ ꯑꯗꯨꯝ ꯈꯜꯂꯒ ꯇꯨꯝꯃ ꯇꯨꯝꯃꯒ ꯑꯩ ꯊꯕꯛ ꯇꯧꯗꯕ ꯌꯥꯗꯦ ꯇꯧꯗꯕ ꯌꯥꯗꯦ
ꯑꯩꯅ ꯑꯩꯅ ꯈꯤꯇꯪ ꯊꯕꯛ ꯇꯧꯒꯦꯗꯤꯀꯣ ꯑꯩꯅ ꯈꯤꯇꯪ ꯑꯋꯥꯕ ꯁꯨꯈ꯭ꯔꯗꯤ ꯑꯁ ꯑꯩꯅ ꯁꯨ ꯊꯕꯛ ꯁꯨꯔꯒ ꯁꯃ ꯍꯣꯠꯅꯔꯒ ꯀꯔꯤꯝꯇ ꯈꯟꯈꯤꯗꯦ ꯌꯦꯡꯕꯤꯗꯦ ꯀꯥꯏꯅꯀꯣ ꯔꯣꯗ ꯑꯃꯨꯛ ꯇꯥꯏꯅꯗꯣꯏꯅꯦꯕ ꯃꯤꯗꯤ ꯌꯦꯉꯨ ꯍꯣꯠꯅ ꯍꯣꯠꯅꯔꯒ ꯐꯦꯜ ꯑꯣꯏꯔꯒꯖꯨ ꯍꯣꯠꯅ ꯍꯣꯠꯅꯔꯒ ꯃꯇ ꯃ ꯑꯁ ꯑꯗꯣ ꯑꯩꯉꯣꯟꯗ ꯆꯥꯡꯌꯦꯡ ꯇꯧꯔꯤꯅꯤ ꯂꯥꯏꯅ ꯆꯥꯡꯌꯦꯡ ꯇꯧꯔꯤꯅꯤ ꯈꯣꯠꯂꯤꯅꯤ ꯑꯩ ꯍꯣꯠꯅꯗꯕ ꯌꯥꯗꯦ ꯈꯣ ꯄꯤꯗꯥꯏꯅꯀꯣ ꯅꯤꯡꯉꯝꯗꯕꯤ ꯅꯤꯡꯉꯝꯗꯅ ꯑꯗꯨꯝ ꯇꯧꯔꯒ ꯑꯗꯨꯝ ꯃꯤ ꯇꯧꯝꯗꯤ ꯂꯩꯌꯦꯕ ꯑꯈꯣꯏꯅ ꯑꯃꯥꯏ ꯇꯧꯔꯃꯤꯅ ꯈꯪꯉꯦꯗ ꯑꯈꯣꯏꯁꯤꯅ ꯄꯨꯟꯁꯤꯗ ꯃꯥꯏ ꯄꯥꯛꯇꯧ ꯃꯥꯟꯗ꯭ꯔꯗ ꯑꯈꯣꯏꯗꯤ
ꯑꯍꯥ ꯄꯥꯛꯀꯅꯤꯗ ꯄꯥꯛꯀꯅꯤꯗ ꯅꯪꯅ ꯌꯥꯝꯅ ꯄꯥꯝꯕ ꯄꯣꯠ ꯑꯃꯗ ꯅꯪꯅ ꯇꯧꯔꯗꯤ ꯎꯝ ꯏꯁꯣꯔꯅꯁꯨ ꯎꯕꯅꯤ꯫ ꯑꯗꯨꯝ ꯄꯤꯒꯅꯤ ꯃꯤ ꯎꯝ ꯈꯨꯗꯤꯡꯃꯛꯀꯤ
ꯍꯣꯏ ꯑꯩꯗꯤ ꯊꯕꯛꯇꯗꯤꯀꯣ
ꯎꯝ
ꯆꯤꯟꯍꯥꯎꯗꯤ ꯊꯤꯗꯕꯅꯦ ꯍꯥꯏꯗꯤ ꯑꯐꯪ ꯑꯐꯪꯕ ꯑꯗꯨꯝ ꯁꯨꯗꯤ ꯁꯨꯕꯅꯦꯕ꯫ ꯍꯥꯏꯗꯤ ꯄꯩꯁꯥꯕꯨ ꯐꯪꯅꯤ ꯈꯣꯠꯅꯤ ꯍꯥꯏꯅ ꯍꯥꯌꯔꯗꯤ ꯍꯥꯏꯗꯤ ꯁꯨꯝ ꯆꯤꯜꯍꯥꯎ ꯆꯗꯕ ꯑꯣ ꯄ ꯑꯗꯨꯝ ꯁꯨꯖꯃꯤꯅꯦꯕ ꯑꯃꯨꯛ ꯑꯩꯒꯤ ꯂꯥꯏꯐꯇ ꯁꯤ ꯇꯧꯔꯒ ꯌꯥꯔꯅꯤ ꯁꯤꯅ ꯍꯤꯡꯕ ꯌꯥꯔꯅꯤ ꯈꯣꯠꯅꯤ ꯍꯥꯏꯕꯒꯤ ꯑꯩꯒꯤ ꯄ ꯃꯐꯝꯗꯣ ꯑꯗꯨꯗꯣ ꯊꯥꯡꯅ ꯋꯥꯅꯦꯕ ꯐꯅꯕꯕꯗꯨ ꯑꯣꯏ ꯑꯗꯨ ꯃꯤꯗ ꯃꯊꯤꯛ ꯆꯥꯕ ꯑꯁ ꯦ ꯇꯗ ꯌꯥꯅ ꯊꯗꯅꯦ
ꯀꯩꯁꯨꯝꯇ ꯈꯜꯂꯨꯅꯗ ꯌꯥꯝꯅ ꯐꯠꯇꯕ ꯑꯗꯨꯝ ꯈꯜꯂꯗꯤ ꯐꯠꯇꯦ ꯐꯕꯁꯨ ꯈꯜꯂꯣ ꯑꯣꯏꯅꯤꯗ ꯀꯩꯗꯧꯕꯩ ꯑꯣꯏꯔꯣꯏꯗꯣꯏꯅꯣ ꯑꯩꯅ ꯑꯁꯨꯛ ꯋꯥꯅ ꯍꯣꯠꯅꯔꯤꯁꯤꯕꯨ ꯀꯩꯒꯤ ꯃꯥꯡꯗꯣꯏꯅꯣ ꯂꯦꯝꯅ ꯑꯗꯨꯃꯥꯏꯅ ꯈꯜꯂ ꯈꯜꯂꯒ ꯇꯧ
ꯍꯣꯏ ꯅꯗꯗꯤ ꯇꯧ ꯇꯧꯗ ꯅꯗ ꯀꯥꯟ ꯀ ꯃꯒ ꯀ ꯆꯍꯤ ꯃꯇꯥꯡꯒꯦ ꯆꯍꯤꯒꯤ ꯃꯇꯥꯡꯁꯤꯦꯒ ꯌꯥꯁꯤꯜꯂꯛꯇ꯭ꯔꯦꯅꯦ ꯍꯣꯠ ꯅꯥꯕꯁꯨ
ꯆꯍꯤ ꯀꯌꯥ ꯂꯩꯕ꯭ꯔꯥ
ꯑꯁ ꯐꯟ ꯃꯨꯔꯦꯗ ꯑꯩꯈꯣꯏꯗꯣ ꯌꯥꯗ꯭ꯔꯦꯗ
ꯅꯨꯄꯤ ꯊꯤꯕ꯭ꯔꯥ
ꯅꯨꯁꯤꯕꯨ ꯊꯤꯗꯣꯏꯌꯦ ꯅꯨꯄꯤ ꯊꯤꯕꯁꯨ ꯍꯥꯏꯩꯇꯦ ꯀꯀꯤ ꯉ ꯊꯤꯗꯤ ꯊꯕ ꯀ ꯇꯧꯍꯅꯤꯡꯉꯥꯏ ꯍꯣꯠꯅꯔꯔꯣꯏꯅ ꯑꯗꯨꯒꯤ ꯀꯩ ꯑꯗꯨꯗꯒꯤ ꯑꯐꯥꯡ ꯑꯐꯥꯡꯕ ꯑꯗꯨꯝ ꯁꯨꯈ꯭ꯔꯅꯤꯗ ꯑꯗꯨꯗꯤ ꯅꯨꯄꯤ ꯊꯤꯗ꯭ꯔꯤꯉꯩꯗ ꯄꯩꯁꯥ ꯈꯔ ꯇꯥꯟꯅꯍꯧꯒꯦꯅ ꯈꯟꯗꯦ ꯈꯟꯕꯅꯦ ꯈꯪꯗꯦ ꯁꯨꯝ ꯁꯨꯝ ꯆꯩꯁꯤꯅꯁꯨ ꯁꯤꯝꯁꯤ ꯂꯥꯛꯄ
ꯊꯥꯔꯇꯤ ꯊꯥꯔꯇꯤ ꯃꯊꯛ ꯂꯥꯛ
ꯍꯣꯏ ꯊꯥꯔꯇꯤ ꯃꯊꯛ ꯌꯥꯎꯈ꯭ꯔꯦ ꯑꯩꯈꯣꯏꯗꯤ
ꯑꯣ ꯌꯥꯝ ꯑꯍꯟ ꯑꯣꯏꯈ꯭ꯔꯦꯀꯣ ꯑꯗꯨꯗꯤ
ꯏꯃꯅ ꯑꯣꯏꯁꯦ ꯍꯣꯏ ꯅꯨꯄꯥꯗꯗꯤ ꯌꯥꯕꯗꯤ ꯌꯥꯔꯦꯗ ꯅꯨꯄꯤꯗꯅ ꯈꯔ ꯌꯥꯗꯕ ꯋꯥꯅꯤꯗ ꯅꯨꯄꯥꯗꯗꯤ ꯃꯤ ꯑꯩꯈꯣꯏ ꯌꯨꯝ ꯂꯣꯝꯗꯗꯤ ꯑꯩꯈꯣꯏ ꯂꯩꯀꯥꯏꯗꯗꯤ ꯆꯍꯤ ꯅꯤꯐꯨ ꯅꯤꯐꯨ ꯃꯉꯥꯗꯨ ꯍꯣ ꯑꯩꯁ ꯄꯥꯈꯪ ꯑꯣꯏꯕꯁꯨ ꯌꯥꯎꯔꯤꯕ ꯑꯩꯈꯣꯏꯗꯤ ꯌꯨꯝ ꯌꯨꯝꯗ ꯂꯒ ꯇꯝꯁꯤꯦ ꯀꯣ ꯄꯨꯔꯥ ꯑꯉꯥꯡ ꯃꯆꯥ ꯑꯃꯨꯛ ꯑꯣꯟꯗꯣꯏꯅꯦꯈꯅ ꯑꯃꯨꯛ ꯃꯄꯥꯟ ꯊꯣꯛꯂꯛꯀꯥꯟꯗꯅ ꯍꯟ ꯁꯥ ꯋꯥꯅꯦꯕ ꯁꯤꯨꯝ ꯂꯩꯀꯥꯏꯗ ꯂꯥꯛꯑꯗꯤ ꯑꯃꯨꯛ ꯑꯉꯥꯡ ꯃꯆꯥ ꯑꯃ ꯁꯥꯗꯣꯏꯅꯤ ꯑꯩꯈꯣꯏꯅ ꯃꯨꯟꯖꯨꯝꯕ ꯑꯣꯏꯗꯣꯏꯅꯤ
ꯃꯤꯒꯤꯗ ꯍꯣꯏ ꯍꯧꯖꯤꯛꯀꯥꯟꯁꯦ ꯃꯁꯥ ꯃꯁꯥꯒꯤ ꯑꯩꯒꯤ ꯊꯕꯛ ꯑꯃ ꯇꯧꯗꯕ ꯌꯥꯗꯦ ꯑꯩ ꯃꯇꯤꯛ ꯆꯥꯗꯕ ꯌꯥꯗꯦ ꯈꯟꯅꯒ꯭ꯔꯥꯒ ꯂꯣꯏꯅ ꯂꯩꯕ ꯒꯤ ꯑꯥ ꯌꯨꯝ ꯄꯥꯟꯕꯁꯦ ꯎꯝ ꯐꯣꯀꯁ ꯄꯤꯅꯗꯦꯕ ꯃꯤ ꯍꯧꯖꯤꯛꯀꯥꯟꯗꯤ
ꯃꯥꯅꯦ
ꯃꯁꯥ ꯃꯁꯥꯒꯤ ꯀꯦꯔꯤꯌꯔ ꯑꯣꯏꯅ ꯍꯥꯟꯅ ꯁꯦꯝꯕꯗꯣ
ꯍꯣꯏꯅꯦ ꯅꯨꯄꯤꯁꯨ ꯅꯨꯄꯤꯁꯨ ꯑꯗꯨꯝ ꯈꯟꯕꯅꯤꯅꯦ ꯅꯨꯄꯥꯁꯦ ꯄꯩꯁꯥꯕꯨ ꯄꯥꯏꯔꯕ ꯇꯣꯂꯣꯞꯄꯨ ꯆꯥꯏꯔꯕ ꯆꯥꯎ ꯆꯥꯎꯅ ꯅꯨꯄꯤꯗꯕꯨ ꯑꯗꯨꯝ ꯑꯗꯨꯝ ꯌꯥꯕꯅꯤ ꯍꯟ ꯑꯍꯟ ꯑꯣꯏꯖꯔꯁꯨꯀꯣ ꯑꯗꯨ ꯃꯇꯝꯗꯤ ꯁꯦꯟꯗ ꯂꯣꯏ ꯆꯠꯈ꯭ꯔꯦꯕ ꯍꯧꯖꯤꯛ ꯀꯥꯟ ꯅꯨꯄꯤꯁꯤꯡꯖꯦ ꯃꯁꯥꯛꯇ ꯌꯦꯡꯗ꯭ꯔꯦꯕ ꯃꯕꯨꯛ ꯏꯀꯪ ꯀꯥꯡꯕ ꯍꯦꯛ ꯄꯥꯏꯔꯕ ꯑꯗꯨꯝ ꯑꯦ ꯍꯟꯅꯨꯔꯁꯨ ꯂꯩꯖꯔꯒꯦ ꯀꯥꯏꯅ ꯀꯗꯃꯤ ꯗꯃꯥ ꯂꯩꯕꯅꯦ꯫
ꯅꯪꯅꯁꯨ ꯈꯪꯉꯝꯒꯅꯤꯗ ꯑꯗꯨꯕꯨꯗꯤ ꯅꯨꯄꯤ ꯅꯨꯄꯤꯒꯤ ꯊꯝꯃꯣꯏ ꯅꯨꯄꯤꯅ ꯈꯪꯗꫭꯏꯅꯤꯅ ꯀꫭ ꯅꯣꯏꯁꯨ ꯅꯣꯏꯁꯨ ꯑꯋꯥꯕ ꯃꯐꯝꯗꯗꯤ ꯅꯣꯏꯁꯨ ꯀꯩꯁꯨ ꯂꯩꯅꯤꯡꯉꫭꯏꯅꯦ ꯅꯣꯏꯁꯨ ꯅꯪꯁꯨ ꯁꯦꯡꯅ ꯍꯥꯏꯔꯕꯗ ꯅꯨꯄꯥ ꯂꯥꯏꯔꯕ ꯃꯤꯅꯀꯣ ꯍꯥꯏꯔꯛꯑꫭꯕ ꯅꯪꯁꯨ ꯀꯩꯁꯨ ꯌꯥꯔꯣꯏ ꯑꯁ ꯃꯉꯣꯟꯗ ꯂꯩꯔꯒ ꯋꯥꯅꯝꯅꯦ ꯁꯛꯅ ꯅꯨꯡꯁꯤꯕꯅ ꯍꯤꯡꯃꯤꯟꯅꯕ ꯌꯥꯔꯣꯏ ꯈꯣꯠꯂꯣꯢ ꯋꯥꯈꯥꯟꯗ ꯈꯜꯂꯛꯅꯤ꯫
ꯎꯝ ꯏꯅꯥꯛ ꯈꯨꯜꯂꯒꯀꯣ ꯅꯨꯡꯉꯥꯏꯇꯕꯁꯨ ꯃꯌꯥꯝ ꯂꯩ ꯑꯗꯨꯗꯤ ꯄꯥꯝꯗꯦꯗ ꯍꯥꯏꯗꯤ ꯂꯥꯏꯔꯕ ꯍꯥꯏꯕꯁꯤꯁꯨ ꯍꯣꯏ ꯃꯥ ꯂꯥꯏꯔꯕ ꯍꯥꯏꯕꯁꯦ ꯑꯥ ꯌꯨꯝꯗꯤ ꯂꯩꯕ ꯃꯃꯥ ꯃꯄꯥꯒꯨꯝꯕꯗꯤ ꯂꯩꯕꯀꯣ
ꯎꯝ
ꯑꯗꯨꯒ ꯃꯁꯥꯒꯨꯝꯕꯗꯤ ꯊꯕꯛ ꯇꯧꯗꯕꯗꯣ
ꯎꯝ
ꯑꯗꯨꯒꯨꯝꯕ ꯗꯤ ꯀꯩꯁꯨ ꯀꯥꯏꯗꯦ ꯑꯗꯨꯒ ꯃꯁꯥꯅ ꯊꯕꯛ ꯁꯨꯅꯤꯡꯕ ꯄꯣꯛꯄ ꯃꯤꯗꯤ ꯀꯩꯁꯨ ꯀꯥꯏꯗꯦ ꯑꯗꯨꯗꯤ ꯂꯥꯏꯔꯕ ꯆꯤꯡꯗꯦꯕ ꯃꯁꯥꯅ ꯊꯕꯤ ꯃꯤꯗꯣ ꯑꯗꯨꯅꯦ ꯂꯥꯏꯔꯔꯕꯗꯣ ꯑꯗꯨꯗꯤ ꯏꯁ ꯄꯩꯁꯥ ꯃꯌꯥꯝ ꯍꯥꯞꯄꯁꯨ ꯄꯩꯁꯥ ꯃꯌꯥꯝ ꯄꯤꯕꯤꯔꯁꯨ ꯃꯥꯗꯤ ꯏꯅꯥꯛ ꯈꯨꯜꯂꯨ ꯌꯥꯔꯔꯣꯏꯌꯦ ꯑꯩꯈꯣꯏꯒꯤ ꯑꯩꯒꯤ ꯅꯦꯅꯦꯗꯣ
ꯎꯝ
ꯎꯝ ꯃꯥꯒꯤ ꯅꯨꯄꯥꯗꯣ ꯄꯩꯁꯥ ꯌꯥꯝ ꯄꯥꯏꯌꯦ ꯑꯗꯨꯕꯨ ꯎꯝ ꯃꯥꯒꯤ ꯅꯨꯄꯤꯕꯨ ꯐꯖꯅ ꯅꯨꯡꯁꯤꯕꯅ ꯇꯧꯕ ꯍꯩꯕ ꯃꯤ ꯑꯣꯏꯗꯦ ꯗꯨꯝ ꯅꯨꯡꯉꯥꯏꯇꯦꯕ ꯂꯩꯕꯗꯣ ꯑꯗꯨꯒꯨꯝ ꯕꯨꯗꯤ ꯄꯥꯝꯗꯦ
ꯍꯣꯏ ꯁꯨꯃꯥꯏꯅ ꯍꯣꯏ ꯍꯣꯏꯁꯨ ꯍꯣꯏ
ꯑꯥ ꯍꯜꯂꯣ